ꯍꯜꯂꯣ
ꯑꯣ
ꯍꯜꯂꯣ ꯍꯣꯏ ꯍꯣꯏ ꯇꯥꯏ ꯑꯩꯒꯤ ꯈꯣꯟ ꯁꯦꯡ ꯇꯥꯕ꯭ꯔꯣ
ꯑꯣ ꯍꯧꯖꯤꯛꯇꯤ ꯁꯦꯡꯉꯦ ꯍꯣꯏ
ꯍꯣꯏ ꯍꯣꯏ ꯍꯣꯏ
ꯀꯗꯧꯔꯝꯃꯤꯅꯣ
ꯑꯩꯁꯦ ꯑꯩꯁꯦ ꯀꯣꯂꯦꯖ ꯍꯜꯂꯛꯄꯗ ꯉꯥꯏꯔꯤ ꯉꯁꯤ ꯀꯣꯂꯦꯖ ꯀꯥꯕ ꯍꯧꯕꯒꯤꯀꯣ ꯉꯁꯥꯏꯗꯣ ꯑꯩ ꯐꯔꯛ ꯇꯥꯔꯕꯗꯨꯒꯤꯅꯦ ꯃꯤ ꯃꯔꯛ ꯆꯠꯄꯅꯤꯅ ꯑꯗꯨꯒꯤ ꯑꯗꯨꯝ ꯍꯜꯂꯛꯑꯒ ꯉꯥꯏꯍꯥꯛ ꯐꯝꯃꯤꯗ ꯅꯪꯗꯤ
ꯑꯈꯣꯏꯁꯨ ꯇꯧꯐꯝ ꯈꯪꯗꯗꯅ ꯆꯠꯊꯣꯛ ꯆꯠꯁꯤꯟ ꯆꯠꯊꯣꯛ ꯆꯠꯁꯤꯟ ꯇꯧꯂꯩꯗ ꯎꯝ
ꯉꯁꯤꯗꯤ ꯀꯔꯤꯝ ꯇꯧꯗ꯭ꯔꯦ ꯊꯕꯛ
ꯇꯧꯗꯔꯦ ꯍꯣꯏ
ꯎꯝ
ꯅꯣꯡ ꯆꯨꯗꯨꯒ ꯑꯗꯨꯗ ꯎꯁꯣꯏ ꯆꯥꯕꯒꯤꯌꯦꯅ ꯌꯦꯡꯕ ꯆꯠꯂꯨꯕ
ꯑꯣ
ꯑꯗꯣ ꯄꯥꯝꯃꯨꯌꯦ ꯂꯧꯔꯅꯨ ꯍꯥꯏꯌꯦ ꯑꯩꯈꯣꯏ ꯏꯃꯥꯅ ꯃꯈꯥꯗ ꯃꯈꯥꯗꯒꯤꯗ ꯂꯩꯔꯗꯤ ꯂꯧꯔꯛꯑꯣ ꯍꯥꯏꯕ ꯄꯔꯛꯑꯣ ꯍꯥꯏꯕ
ꯎꯝ
ꯑꯗꯨꯝ ꯃꯈꯥꯗꯒꯤꯗꯣ ꯌꯥꯎꯗ꯭ꯔꯕ
ꯑꯣ
ꯌꯨꯝ ꯃꯅꯥꯛꯇ ꯌꯥꯝꯅ ꯆꯣꯡꯉꯧꯋꯦ ꯑꯗꯣ ꯑꯗꯨꯗꯤ ꯂꯧꯔꯨꯅꯨ ꯍꯥꯏꯌꯦ
ꯍꯣꯏꯁ ꯑꯗꯣ ꯀꯣꯟꯅ ꯆꯥꯅꯤꯡꯉꯥꯏꯒꯤꯔꯣ ꯂꯧꯔꯅꯨ ꯍꯥꯏꯁꯤꯕꯣ
ꯍꯥꯥ
ꯀꯣꯟꯅ ꯆꯥꯒꯦ ꯍꯥꯏꯅ ꯊꯝꯃꯤꯔꯣ ꯅꯠꯇ꯭ꯔꯒ
ꯑꯥ ꯋꯥ ꯑꯣꯏꯅ ꯌꯥꯟꯅꯕ ꯈꯥꯛꯄꯤꯔꯝꯃꯣ ꯍꯥꯏꯌꯦ
ꯑꯗꯣꯏꯗꯤ ꯅꯣꯏꯗꯤ ꯅꯨꯡꯉꯥꯏꯀꯣ ꯅꯣꯏ ꯃꯅꯥꯛꯇ ꯑꯣ
ꯎꯝ
ꯌꯥꯝ ꯍꯧꯕ꯭ꯔꯣ
ꯑꯩꯈꯣꯏꯒꯤ ꯃꯇꯝ ꯋꯥꯠ ꯄꯔꯤꯅꯤ ꯍꯣꯏ ꯌꯥꯝ ꯍꯧꯕꯅꯦ ꯑꯗ ꯅꯍꯟ ꯑꯁ ꯐꯅ ꯌꯥꯝꯗꯤ ꯆꯥꯈ꯭ꯔꯦꯕ ꯑꯗꯨꯗꯨꯒꯤꯅꯦ ꯕꯣꯟ ꯌꯦꯡꯉꯒ ꯑꯁ ꯄꯪꯍꯦꯛꯇ ꯍꯦꯛꯂꯒ ꯆꯥ ꯑꯗꯨꯒꯤ ꯃꯈꯥꯒꯤꯗꯣ ꯂꯣꯏꯁꯤꯟꯈ꯭ꯔꯕ
ꯏꯃꯩ ꯍꯥꯏꯐꯦꯠꯇꯤ ꯆꯥꯔꯝꯃꯅꯤ ꯑꯗꯨ ꯑꯣꯏꯔꯗꯤ
ꯎꯝ
ꯀꯩꯗꯧꯔꯦ ꯋꯦꯗꯔꯅꯔ ꯂꯣꯛꯈꯨꯔ ꯑꯥ ꯑꯩꯁꯦ ꯊꯣꯡꯈꯤꯔꯣꯏ ꯈꯔ ꯋꯥꯠꯂꯤ
ꯎꯝ ꯎꯝ ꯑꯁ ꯌꯥꯗ꯭ꯔꯦꯅꯦ ꯌꯥꯝ ꯐꯨꯟ ꯍꯧꯕꯁꯨ ꯅꯠꯇꯦ
ꯎꯝ
ꯇꯕ꯭ꯔꫭ
ꯇꯥꯕ꯭ꯔꯣ ꯇꯥꯏ ꯇꯥꯏ ꯅꯣꯡ ꯇꯥꯕꯒꯤꯀꯣ ꯍꯟꯗꯛꯀꯥꯟꯁꯦ ꯋꯥꯔꯤ ꯈꯔ ꯁꯥꯕ ꯅꯨꯡꯉꯥꯏꯇꯦ ꯊꯥꯏꯅꯒ ꯍꯥꯏꯅꯔꯗꯤ ꯅꯣꯡꯁ ꯅꯣꯡ ꯑꯣ-ꯑ ꯅꯣꯡꯅ ꯃꯥꯜꯂꯦ ꯅꯛ ꯅꯨꯡꯉꯥꯏꯇꯕꯁꯦ ꯍꯜꯂꯣ ꯍꯜꯂꯣ ꯍꯜꯂꯣ ꯍꯜꯂꯣ